ꯅꯨꯡꯉꯥꯏꯔꯤꯕꯣ ꯇꯥꯏꯌꯦ
ꯇꯥꯏꯌꯦ ꯇꯥꯏꯌꯦ ꯅꯨꯡꯉꯥꯏꯔꯤꯌꯦ ꯀꯩꯗꯧꯔꯤꯅꯣ ꯅꯪꯗꯤ
ꯍꯥꯏꯁꯤꯗꯅꯦꯦ
ꯍꯪꯉꯣꯏ ꯃꯌꯥꯝ ꯂꯥꯛꯑꯦꯕ
ꯑꯗꯨ ꯑꯩ ꯍꯪꯉꯣꯢ ꯃꯁꯤꯡ ꯊꯤꯔꯤ
ꯀꯌꯥ ꯁꯨꯒꯦ ꯀꯌꯥ ꯁꯨꯔꯒꯦ ꯍꯧꯖꯤꯛ ꯐꯥꯎꯕꯗ
ꯍꯧꯖꯤꯛ ꯐꯥꯎꯗ ꯍꯪꯉꯣꯏꯁꯦ ꯀꯨꯟꯃꯨꯛ ꯁꯨꯔꯦ
ꯀꯨꯟꯃꯨꯛ ꯁꯨꯔ ꯑꯗꯨꯝ ꯂꯥꯛꯈꯤꯅꯤ ꯑꯗꯨꯝ ꯐꯝꯈꯤꯌꯣ ꯑꯗꯨ ꯌꯥꯝ ꯃꯝꯗ꯭ꯔꯣ ꯃꯃꯤꯡ ꯆꯥꯉꯔꯣꯏꯗ꯭ꯔꯣ
ꯉꯥꯏꯍꯥꯛꯇꯪ ꯉꯔ ꯆꯪꯒꯦ ꯇꯧꯅꯤ
ꯅꯪꯅ ꯋꯥ ꯑꯃ ꯍꯥꯡꯒꯦ ꯍꯥꯏꯔꯝꯕꯗꯣ ꯅꯍꯥꯟ ꯀꯩ ꯋꯥꯅꯣ
ꯑꯗꯣ ꯅꯪꯗꯤ ꯀꯩꯅꯣ ꯇꯧꯔꯦꯗꯅ ꯃꯍꯩꯁꯪ ꯑꯃꯗ ꯑꯣꯖꯥ ꯑꯣꯏꯔꯔꯨꯏꯗꯅ ꯍꯥꯏ
ꯗ ꯍꯥꯟꯅ ꯎꯝ ꯍꯣꯏ
ꯑꯣ ꯅꯪꯖꯨ ꯀꯃꯥꯏ ꯀꯃꯥꯏ ꯇꯧꯒꯦ
ꯑꯗꯨꯒ ꯑꯉꯥꯡꯁꯤꯡꯗꯣ ꯎꯝ
ꯃꯣꯏꯅ ꯀꯃꯥꯏ ꯀꯃꯥꯏ ꯇꯧꯒꯦ
ꯑꯗꯨꯒꯤ ꯃꯇꯥꯡꯗ ꯈꯪꯅꯤꯡꯕ ꯑꯩꯁꯦ ꯑꯣ ꯑꯗꯨ ꯆꯍꯤ ꯑꯅꯤꯕꯨꯗꯤ ꯁꯨꯔꯦꯀꯣ ꯑꯣꯏ ꯆꯍꯤ ꯑꯃ ꯆꯍꯤ ꯑꯃꯕꯨꯗꯤ ꯁꯨꯔꯦꯕ ꯑꯝ ꯑꯩꯁꯦ ꯗꯨꯝ ꯀꯧꯊꯔꯦ ꯃꯍꯩ ꯇꯝꯐꯝꯗꯨꯗ ꯑꯗꯨꯝ ꯆꯠꯂꯦ ꯑꯍꯥꯟꯕ ꯅꯨꯃꯤꯠꯇ ꯆꯠꯄꯗꯅꯦ ꯑꯈꯣꯏ ꯑꯣꯖꯥꯒꯤ ꯈ꯭ꯋꯥꯏꯗꯒꯤ ꯊꯛ ꯋꯥꯡꯕ ꯑꯣꯖꯥꯁꯤꯅ ꯀꯧꯊꯠ ꯀꯧꯔꯒꯦ ꯃꯣꯏꯃꯤ ꯃꯌꯥꯁꯥ ꯇ꯭ꯔ ꯃꯌꯥꯝ ꯂꯣꯏꯅꯃꯛꯇꯨꯗ ꯑꯩ ꯃꯤꯡ ꯀꯔꯤ ꯀꯔꯥ ꯁꯨꯃꯥꯏꯅ ꯍꯥꯏꯕꯤꯌꯣ ꯅ ꯍꯥꯏꯔꯒ ꯑꯩ ꯁ ꯁꯥꯠ ꯇ꯭ꯔꯥ ꯈꯣꯏꯉꯣꯟꯗꯨꯗ ꯃꯤꯡ ꯀꯔꯤ ꯀꯔꯥꯁꯨ ꯂꯣꯏꯅꯃꯛ ꯍꯥꯏꯗꯣꯛꯔꯦ ꯑꯗꯨꯒ ꯑꯗꯨꯗꯣ ꯂꯣꯏꯅꯃꯛ ꯂꯣꯏꯈ꯭ꯔ ꯃꯇꯨꯡꯗ ꯑꯩꯈꯣꯏ ꯃꯅꯨꯡ ꯆꯪꯈ꯭ꯔꯦ ꯁꯥꯠ ꯇ꯭ꯔ ꯈꯣꯏꯗꯨꯗ ꯃꯅꯨꯡ ꯆꯪꯈ꯭ꯔꯦ ꯑꯍꯥꯟꯕ ꯅꯨꯃꯤꯠꯇꯨꯗꯤ ꯀꯔꯤꯝꯇꯁꯨ ꯇꯥꯛꯄꯤꯗꯦ ꯑꯗꯨꯝ ꯑꯃ ꯑꯃ ꯁꯥꯇ꯭ꯔ ꯈꯣꯏꯉꯣꯟꯗꯨꯗ ꯃꯣꯏꯒꯤ ꯃꯤꯡ ꯍꯪꯕ ꯃꯣꯏꯅꯥ ꯑꯩꯒꯤ ꯃꯤꯡ ꯈꯪꯕ ꯁꯨꯃꯥꯏꯅ ꯑꯗꯨꯝ ꯇꯧꯔꯦꯗꯅ ꯑꯗꯨꯒ ꯑꯗꯨꯒꯗꯤ ꯑꯍꯥꯟꯕ ꯅꯨꯃꯤꯠꯇꯅꯦ ꯃꯣꯏꯅ ꯑꯩꯕꯨ ꯆꯥꯛꯁꯨ ꯄꯤꯖꯩꯕ ꯑꯩꯒꯤ ꯋꯥꯔꯤꯁꯤꯗꯅꯦ ꯑꯗꯨꯝ ꯆꯥꯛ ꯌꯥꯎꯈꯤꯅꯤ
ꯍꯣꯏ ꯍꯣꯏ
ꯑꯗꯨꯏ ꯅꯨꯃꯤꯠꯗ ꯑꯩ ꯏꯁꯤꯡ ꯄꯨꯍꯧꯗꯕ
ꯑꯥ
ꯑꯉꯥꯡ ꯈꯣꯏꯅ ꯄꯤꯔꯒꯦ ꯑꯗꯨꯗꯗꯤ ꯑꯅꯤꯁꯨꯕ ꯅꯨꯃꯤꯠ ꯗꯗꯤ ꯗꯨꯝ ꯑꯩꯁꯨ ꯆꯥꯒꯨꯝꯕ ꯏꯛ ꯑ ꯏꯁꯤꯡꯒꯨꯝꯕ ꯑꯗꯨꯝ ꯄꯨꯔꯦ ꯍ ꯑꯗꯨꯒ ꯑ ꯃꯇꯝꯗꯨꯗ ꯀ꯭ꯂꯥꯁ ꯑꯝ ꯑꯉꯥꯡ ꯃꯆꯥ ꯑꯃ ꯂꯩꯔꯝꯃꯦ
ꯑ
ꯗꯗꯤ ꯀꯥꯎꯊꯣꯛꯈ꯭ꯔꯦ ꯑꯉꯥꯡ ꯃꯆꯥ ꯃꯆꯥ ꯑꯩꯅ ꯌꯥꯝ ꯅꯨꯡꯁꯤꯕ ꯃꯥꯅꯁꯨ ꯑꯩꯉꯣꯟꯗꯁꯤ ꯌꯥꯝ ꯅꯨꯡꯁꯤꯕ ꯎꯝ ꯑꯩꯕꯨ ꯑꯗꯨꯝ ꯀꯧꯊꯔꯒꯅꯦ ꯃꯥꯅ ꯈꯪꯗꯕ ꯃꯥꯅ ꯈꯣꯏꯁꯦ ꯑꯇꯩ ꯑꯇꯩ ꯑꯣꯏꯔꯁꯨ ꯑꯗꯨꯝ ꯍꯪꯔꯛꯄ ꯑꯩꯉꯣꯟꯗ ꯑꯗꯨꯒꯗꯤ ꯃꯥꯁꯦ ꯁꯦ ꯑꯩꯕꯨ ꯌꯥꯝꯅ ꯂꯨꯅ ꯑꯩꯅꯁꯨ ꯁꯨ ꯃꯥꯕꯨ ꯌꯥꯝꯅ ꯂꯨꯅ ꯇꯧꯔꯝꯃꯦꯕ ꯃꯥꯅꯁꯨ ꯑꯩꯕꯨ ꯌꯥꯝꯅ ꯂꯨꯅ ꯈꯟꯖꯔꯝꯃꯦ ꯍꯣꯏ ꯏꯖꯠꯁꯨ ꯌꯥꯝ ꯄꯤꯔꯝꯃꯦ ꯃꯥꯅ ꯑꯩꯕꯨ ꯑꯗꯨꯒ ꯂꯦ ꯑꯔꯣꯏꯕ ꯅꯨꯃꯤꯠꯇꯅꯦ ꯑꯥ ꯆꯠꯂꯝꯗꯥꯏꯗꯅꯦ ꯑ ꯑꯉꯥꯡ ꯃꯆꯥꯗꯨꯅ ꯑꯩꯉꯣꯟꯗ ꯂꯩ ꯌꯥꯝ ꯆꯥꯎꯕ ꯌꯥꯝ ꯆꯥꯎꯅꯅꯦ ꯂꯩ ꯄꯤꯖ ꯄꯤꯔꯝꯃꯦ ꯌꯥꯝ ꯅꯨꯡꯁꯤꯌꯦ ꯍꯧꯖꯤꯛ ꯈꯜꯂꯒ ꯄꯨꯅꯤ ꯌꯥꯝ ꯅꯨꯡꯁꯤꯌꯦ ꯑꯃꯨꯛꯀ ꯍꯟꯅꯤꯡꯉꯦ ꯁꯤ ꯂꯣꯏꯔꯒꯗꯤ ꯊꯕꯛ ꯂꯣꯏ ꯊꯕꯛ ꯀꯩꯀꯥ ꯂꯣꯏꯅꯃꯛ ꯂꯣꯏꯍꯜꯂꯗꯤ ꯑꯃꯨꯛꯀ ꯍꯟꯗꯣꯏꯅꯦ ꯑꯗꯨꯗ ꯅꯪꯗꯤ ꯑꯣꯏꯅꯤꯡꯗ꯭ꯔꯣ ꯑꯣꯖꯥꯒꯨꯝꯕ
ꯑꯥ ꯑꯩ ꯍꯧꯖꯤꯛ ꯇꯝꯃꯤꯁꯦ
ꯑꯣꯖꯥ ꯑꯣꯏꯅꯕꯒꯤ ꯂꯝꯕꯤꯗ ꯂꯥꯛꯇꯣꯏꯅꯦꯕꯀꯣ ꯑꯥ
ꯑꯗꯨꯒꯤ ꯑꯣꯏꯅꯤꯡꯉꯦ ꯑꯗꯨꯒꯤꯅꯦ ꯑꯩꯅ ꯇꯧꯔꯤꯁꯦ ꯑꯗꯣ ꯁꯤ ꯃꯇꯥꯡꯗꯗꯤ ꯑꯩ ꯀꯩꯁꯨ ꯍꯥꯏꯅꯤꯡꯗ꯭ꯔꯦ ꯅꯉꯣꯟꯗ ꯎꯝ ꯍꯣꯏ ꯑꯉꯥꯡꯁꯤꯡꯒ ꯂꯣꯏꯅꯕꯁꯦ ꯌꯥꯝ ꯄꯥꯝꯃꯦ ꯍꯥꯏꯇꯥꯔꯦ ꯑꯉꯥꯡꯒꯤ ꯋꯥꯈꯜꯂꯣꯟꯁꯤꯗꯤ ꯌꯥꯝꯅ ꯇꯔꯨ ꯇꯔꯨꯏꯗꯅ ꯑꯃꯛꯄ ꯌꯥꯎꯗ꯭ꯔꯕ ꯏꯁꯤꯡꯒꯨꯝꯕꯅꯤ ꯃꯣꯏ ꯋꯥꯈꯜꯁꯤꯡꯁꯤꯗꯤ
ꯎꯝ
ꯅꯝꯊꯥꯛ ꯍꯥꯏꯕ ꯑꯃ ꯂꯩ
ꯕꯝ ꯂꯩꯇꯦꯗꯅ ꯎꯝ ꯎꯝ ꯍꯣꯏ
ꯍꯧꯖꯤꯛ ꯑꯩꯈꯣꯏꯒꯨꯝꯕ ꯑꯆꯧ ꯑꯆꯧꯕ ꯃꯤꯁꯤꯡꯁꯤꯗꯤ ꯃꯄꯨꯡ ꯐꯥꯔꯕ ꯃꯄꯨꯡ ꯐꯥ ꯃꯤꯁꯤꯡꯁꯤꯗꯤ ꯑꯗꯨꯝ
ꯅꯝꯊꯥꯛ ꯌꯥꯝ ꯌꯥꯎꯋꯤꯗꯅ
ꯄꯨꯛꯆ ꯁꯦꯡꯕꯁꯨ ꯋꯥꯠꯂꯦ ꯑꯗꯨꯗ ꯑ ꯈꯜꯂꯤꯁꯦ ꯑꯉꯥꯡꯒ ꯑꯗꯨꯝ ꯂꯣꯏꯅꯔꯒ ꯂꯩꯅꯤꯡꯕꯗꯣ ꯑꯩꯒꯤ ꯄꯨꯟꯁꯤꯁꯦ
ꯄꯨꯟꯁꯤ ꯆꯨꯞꯄ ꯋꯥꯗꯤ ꯋꯥꯔꯅꯤꯌꯦ ꯄꯥꯜꯂꯣꯍꯦ ꯄꯥꯟꯗꯅꯦ ꯌꯨꯝ ꯄꯥꯟꯗꯁꯨ ꯊꯕꯛ ꯑꯃꯅꯦ ꯄꯨꯟꯁꯤ ꯑꯃ ꯂꯩꯔ ꯑꯗꯨꯅ ꯌꯨꯝ ꯄꯥꯟꯕꯁꯤꯁꯨ ꯁꯣꯏꯗꯕꯤ ꯇꯧꯗꯣꯏꯅꯦ ꯂꯣꯏꯅꯃꯛ ꯊꯥꯖꯕ ꯉꯝꯗ꯭ꯔꯦꯗ ꯍꯧꯖꯤꯛꯀꯥꯟꯁꯦ
ꯑꯩ ꯍꯥꯟꯅꯁꯨ ꯃꯃꯥꯡꯗ ꯈꯨꯠꯊꯈ꯭ꯔꯦ
ꯑꯃꯨꯀ ꯑꯃ ꯑꯃꯃꯨꯛ ꯑꯃꯃꯨꯛ ꯌꯦꯡ ꯌꯦꯡꯈꯣ
ꯌꯦꯡꯉꯔꯣꯏꯗ ꯑꯉꯥꯡꯈꯩꯁꯤꯅꯦ ꯌꯨꯝ ꯑꯆꯧꯕ ꯑꯃ ꯁꯥꯔꯒꯅꯦ
ꯃꯃꯥꯄꯥ ꯏꯕꯦꯝꯃ ꯅꯪ ꯂꯨꯍꯣꯡꯅꯤ ꯍꯥꯏꯔꯒꯦꯅꯦ ꯑꯩꯅꯅꯦ ꯐꯅꯦꯛ ꯀꯔꯤ ꯀꯔꯥ ꯄꯣꯠ ꯆꯩ ꯀꯔꯤ ꯀꯔꯥ ꯂꯣꯏꯅꯃꯛꯅꯦ ꯁꯦꯝ ꯁꯥꯔꯕꯅꯦꯀꯣ ꯅꯪ ꯑꯗꯨꯃꯥꯏꯅ ꯍꯥꯏꯔꯛꯀꯅꯨ
ꯏ ꯌꯥꯔꯣꯏ ꯌꯥꯔꯣꯏ ꯑꯩ ꯑꯗꯨꯃꯥꯏꯅ ꯇꯧꯔꯒꯦꯅ ꯂꯦꯞꯄꯦ ꯑꯁꯦꯡꯕꯅꯦ ꯏꯃꯥꯟꯅꯕꯤ ꯑꯩ ꯃꯃꯥ ꯃꯄꯥ ꯂꯩꯖ꯭ꯔꯕ ꯃꯌꯥꯝꯒꯤ ꯑꯣꯏꯅ ꯀꯠꯊꯣꯛꯑꯒꯦ ꯄꯨꯟꯁꯤꯁꯦ
ꯎꯝ ꯑꯩꯗꯤ ꯀꯠꯊꯣꯛꯔꯣꯏ ꯑꯩꯗꯤ ꯀꯣꯏꯕꯁꯤ ꯌꯥꯝ ꯆꯠꯇꯣꯏꯅꯦ ꯑꯗꯨꯗꯤ ꯑꯅꯤꯔꯛ ꯂꯨꯍꯣꯡꯂꯣ ꯍꯥꯏꯅꯕ꯭ꯔꯣ
ꯑꯣ ꯍꯣꯏ ꯏꯃꯥ ꯅꯪ ꯂꯨ ꯍꯣꯡꯗꯦꯀꯣ ꯀꯥꯎꯋꯦ
ꯍꯣꯡꯗꯧꯔꯦ ꯑꯩ ꯀꯔꯤ ꯄꯤꯔꯛꯀꯅꯤ
ꯎꯝ
ꯈꯗꯦ ꯈꯪꯦ
ꯍꯟꯗꯛꯇꯣ ꯁꯨꯃꯥꯏꯅ ꯇꯧꯕ ꯑꯩꯈꯣꯏꯒꯤ ꯑꯩꯒꯤ ꯏꯄꯥꯅ ꯂꯝ ꯑꯆꯧꯕ ꯑꯃ ꯂꯩꯌꯦꯕꯀꯣ
ꯣ ꯎꯝ
ꯑꯗꯨꯒꯤ ꯂꯝꯁꯦ ꯑꯩꯒꯤ ꯃꯤꯡꯗ ꯄꯥꯜꯂꯦꯕ
ꯎꯝ
ꯑꯗ ꯑꯩꯅ ꯈꯜꯂꯤꯁꯦ ꯑꯁꯦꯡꯕꯒꯤꯁꯨ ꯑꯩ ꯑꯉꯥꯡ ꯑꯉꯥꯡꯁꯤꯡꯒꯤ ꯑꯣꯏꯕ ꯑꯗꯨꯒ ꯑ ꯃꯣꯏꯒꯤ ꯌꯨꯝ ꯑꯆꯧꯕ ꯑꯃ ꯁꯥꯔꯒ ꯁꯥꯟꯅꯐꯝꯁꯨ ꯐꯖꯅ ꯊꯝꯕꯤꯒꯦꯅ ꯈꯜꯂ
ꯅꯥ ꯈꯜꯗꯦ ꯎ
ꯃꯣꯏꯅ ꯅꯨꯡꯉꯥꯏꯅ ꯁꯥꯟꯅꯖꯕꯗꯣ
ꯎꯝ ꯑꯦ ꯑꯗꯨꯒꯅꯦ ꯑꯃ ꯋꯥꯍꯩ ꯑꯃ ꯀꯥꯎꯊꯣꯛꯎꯈꯨꯔꯦ ꯅꯪꯅ ꯍꯧꯖꯤꯛꯃꯛ ꯏꯄꯥꯅ ꯂꯝ ꯄꯤꯅ ꯍꯥꯏꯔꯛꯄꯗ ꯈꯪꯅꯤꯡ ꯅꯤꯡꯁꯤꯡꯉꯦ ꯑꯩꯅ ꯊꯕꯛ ꯇꯧꯔꯝꯕꯗꯣ ꯑꯣꯖꯥ ꯇꯧꯔꯝꯕ ꯃꯐꯝꯗꯣ
ꯑꯣ
ꯑꯗꯨꯗꯅꯦ ꯇꯣꯂꯣꯞꯁꯦ ꯑꯗꯨꯝ ꯅꯨꯡꯉꯥꯏꯌꯦꯕ ꯅꯪ ꯑꯣꯖꯥ ꯇꯧꯅꯤꯡꯒꯦ ꯍꯥꯏꯔꯗꯤꯅꯦ ꯑꯩꯅ ꯑꯣꯖꯥ ꯑꯣꯏꯔꯝꯕꯗꯣ ꯑꯗꯨꯈꯣꯏ ꯑꯩꯉꯣꯟꯗ ꯑꯃꯨꯛꯀꯒꯊꯔꯒꯅꯦ ꯅꯪꯒꯤꯁꯨ ꯁꯨ ꯑꯗꯨꯝ ꯑꯃꯨꯛꯀ ꯅ ꯅꯪ ꯑꯗꯨꯗ ꯑꯣꯖꯥ ꯑꯣꯏꯅꯤꯡꯉꯗꯤ ꯌꯥꯏꯅꯤ ꯃꯣꯏꯒꯤꯁꯦ ꯇꯣꯂꯣꯞ ꯌꯥꯝꯅ ꯆꯥꯎꯋꯦꯕ ꯌꯥꯝꯁꯨ ꯅꯨꯡꯉꯥꯏꯌꯦ ꯃꯇꯝ ꯆꯥꯅꯁꯨ ꯃꯇꯝ ꯆꯥꯅꯁꯨ ꯄꯤꯔꯒꯦ ꯑꯗꯨꯗꯤ ꯌꯥꯝ ꯅꯨꯡꯉꯥꯏꯌꯦ ꯑꯗꯨ ꯍꯥꯏꯒꯦ ꯇꯧꯕꯅꯦ ꯑꯣꯖꯥ ꯌꯥꯝ ꯑꯣꯏꯖꯅꯤꯡꯕ ꯏꯔꯨꯞ ꯅꯨꯄꯤꯌꯣ
ꯍꯣꯏ ꯑꯗꯣ ꯌꯦꯡꯒꯦ ꯑꯩ ꯑꯗꯨꯒꯤ ꯃꯇꯥꯡꯗꯣꯀꯣ
ꯌꯨꯝꯒꯁꯨ ꯍꯥꯏꯐꯦꯠ ꯈꯠꯅꯗꯕ ꯌꯥꯗꯦꯗꯅ ꯅꯣꯏ ꯃꯃꯥꯟꯅꯗꯤ ꯀꯩ ꯍꯥꯏꯔꯛꯀꯦ
ꯏꯃꯥꯅꯗꯤ ꯑꯩꯁꯦ ꯃꯆꯥ ꯃꯁꯨꯁꯤꯡꯅ ꯌꯦꯡꯁꯤꯟꯕꯤꯗ꯭ꯔꯕ ꯑꯍꯟꯁꯤꯡꯒꯤ ꯌꯨꯝ ꯑꯣꯏꯅ ꯁꯥꯎꯋꯅ ꯍꯥꯏꯕ ꯑꯗꯨꯗ ꯑꯩꯅ ꯑꯍꯟꯁꯤꯡ ꯍꯥꯏꯕꯁꯤꯗꯤ ꯃꯣꯏꯗꯤ ꯑꯃꯨꯛ ꯑꯅꯥꯕꯒꯨꯝꯕ ꯃꯌꯥꯝ ꯂꯩ
ꯃꯌꯥꯝꯂꯗꯅꯀꯣ
ꯑꯗ ꯑꯩꯅ ꯌꯥꯝꯅ ꯌꯦꯡꯖꯩ ꯌꯦꯤꯡꯖꯟꯕ ꯑꯁꯣꯟ ꯑꯅꯥꯗꯨꯗꯤ ꯌꯦꯡꯁꯤꯟꯕꯗꯣ ꯑꯩ ꯉꯝꯃꯣꯏꯅ ꯈꯟꯕ ꯑꯗꯨꯒꯤ ꯑꯉꯥꯡ ꯌꯨꯝ ꯑꯣꯏꯅ ꯁꯥꯕꯅ ꯐꯩ ꯑꯉꯥꯡ ꯍꯥꯏꯕꯁꯤꯗꯤ ꯇꯨꯡꯒꯤ ꯌꯨꯝꯕꯤꯅꯤ ꯑꯗꯨꯅ ꯑꯩꯅ ꯁꯦꯝꯅꯤꯡꯕ ꯃꯑꯣꯡꯗ ꯁꯦꯝ
ꯁꯦꯝꯕ ꯌꯥꯏꯗꯅ ꯎꯝ ꯍꯣꯏꯃꯦ ꯈ ꯑꯗꯨꯝ ꯁꯦꯝꯕ ꯌꯥꯏꯅ ꯀꯣ ꯍꯣꯏ ꯑꯗꯨꯁꯨ ꯆꯨꯝꯃꯦ ꯑꯗꯣ ꯃꯃꯥ ꯃꯣꯏꯒꯤ ꯄꯨꯟꯁꯤꯗꯣ ꯃꯣꯏ ꯑꯃ ꯑꯗꯨꯝ ꯄꯣꯛꯍꯟꯅꯤꯡꯕꯗꯣ ꯑꯣꯏꯅ ꯑꯅꯧꯕ ꯑꯁꯥ ꯃꯌꯥꯝ ꯑꯃ
ꯑꯅꯧꯕ ꯌꯦꯅꯤꯡ ꯃꯌꯥꯝ ꯆꯪꯍꯟꯗꯅ ꯃꯣꯏꯁꯦ ꯂꯥꯏꯔꯤꯛ ꯂꯥꯏꯁꯨ ꯐꯖꯅ ꯇꯝꯍꯜꯂꯒ ꯑꯆꯥ ꯑꯆꯧꯕ ꯃꯤ ꯑꯣꯏꯍꯟꯒꯦꯅ ꯈꯟꯕ ꯂꯥꯏꯔꯤꯛ ꯈꯛꯇꯪꯗꯤ ꯅꯠꯇꯦꯀꯣ ꯂꯥꯏꯔꯤꯛꯇ ꯍꯩꯖꯕ
ꯍꯩꯖꯕ ꯑꯉꯥꯡꯁꯤꯡꯗꯨꯅ ꯂꯥꯏꯔꯤꯛꯇ ꯆꯠꯍꯜꯂꯅꯤ ꯎꯝ ꯁꯥꯟꯅ ꯈꯣꯠꯅꯕ ꯄꯥꯝꯖꯕꯗꯨꯅ ꯁꯥꯟꯅ ꯈꯣꯠꯅꯕꯩ ꯊꯥꯕꯤꯔꯅꯤ ꯏꯁꯩ ꯁꯛꯄꯒꯨꯝꯕꯁꯨ ꯁꯨ ꯀꯧꯊꯛ ꯀꯧꯔꯅꯨ
ꯑꯦ ꯑꯗꯨꯗ ꯅꯪ ꯏꯁꯩ ꯌꯥꯝ ꯍꯩꯗꯥꯏꯅꯦ ꯖꯒꯣꯏꯒ
ꯍꯩꯔꯝꯃꯦ ꯍꯧꯖꯤꯛꯇꯤ ꯃꯇꯝꯒ ꯂꯩꯖꯗ꯭ꯔꯦ ꯏꯕꯦꯝꯃ ꯑꯦ ꯑꯩꯒꯤꯗ ꯑꯣꯖꯥ ꯇꯧꯕꯁꯨ ꯌꯥꯏ ꯀꯩꯅꯣꯅ ꯑꯣ ꯌꯥꯏꯌꯦ ꯑꯗꯨꯗꯤ ꯇꯣꯂꯣꯞꯇꯤ ꯀꯌꯥ ꯄꯤꯗꯣꯏꯅꯣ ꯑꯗꯣ ꯉꯥꯡꯅꯕ ꯇꯥꯏꯔꯗꯅꯤ ꯉꯥꯡꯅꯕꯒꯨꯝ ꯑꯩꯅ ꯄꯥꯝꯃꯤꯁꯦ ꯀꯨꯟꯊ꯭ꯔꯥꯒꯤ ꯃꯊꯛꯇ ꯄꯥꯝꯃꯦꯕ
ꯑꯁ ꯀꯨꯟꯊ꯭ꯔꯥ ꯐꯧꯇꯤ ꯉꯝꯅꯤꯍꯦ ꯃꯊꯛꯇꯨꯗꯤ ꯍꯥꯏꯔꯛꯀꯅꯨ ꯅꯪꯁꯨ ꯍꯦꯃꯟꯗ꯭ꯔꯣ
ꯑꯍ ꯍꯦꯟꯃꯟꯗꯦ ꯍꯧꯖꯤꯛꯀꯥꯟꯗꯤ ꯍꯧꯖꯤꯛꯀꯥꯟꯗꯤ ꯀꯨꯟꯊ꯭ꯔꯥꯁꯦ ꯈ꯭ꯋꯥꯏꯗꯒꯤ ꯅꯦꯝꯔꯕꯅꯦ ꯁꯦ
ꯀꯩꯅꯣ ꯑꯩꯅ ꯇꯧꯔꯤꯕ ꯊꯕꯛꯁꯤꯁꯨ ꯑꯩ ꯏꯁꯥꯒꯤ ꯁꯦꯟꯗꯣꯡ ꯂꯩꯖꯅꯕ ꯇꯧꯕ ꯅꯠꯇꯦ ꯃꯌꯥꯝꯒꯤꯗꯃꯛꯛꯇ
ꯒꯤꯗ ꯀꯊꯣꯛꯑꯒ ꯇꯧꯕ ꯊꯕꯛꯅꯤ ꯀꯨꯟꯊ꯭ꯔ ꯅꯪꯒꯤ ꯂꯝꯁꯨ ꯂꯩ ꯅ ꯑꯩꯗꯤ ꯂꯝꯁꯨ ꯂꯩꯇꯦ ꯇꯣꯂꯣꯞꯇꯨꯗ ꯂꯣꯏꯅꯃꯛ
ꯀꯩꯗꯧꯔꯕ
ꯇꯣꯂꯣꯞꯇꯣ ꯇꯣꯂꯣꯞ ꯅꯪꯅ ꯄꯤꯔꯛꯀꯗꯧꯕ ꯇꯣꯂꯣꯞꯇ ꯇꯣꯂꯣꯞꯇꯣ
ꯎꯝ
ꯇꯛꯇ ꯆꯥꯔꯒ ꯂꯩꯗꯣꯏꯅꯦ ꯑꯩꯗꯤ ꯂꯝꯁꯨ ꯂꯩꯇꯦ ꯀꯔꯤꯝꯁꯨ ꯂꯩꯇꯦ
ꯎꯝ
ꯑꯗꯨꯒꯤꯅꯦ ꯑꯗꯨꯕꯨꯅꯦ ꯍꯧꯖꯤꯛ ꯅꯪꯅ ꯑꯉꯥꯡ ꯃꯆꯥ ꯑꯩꯈꯣꯏꯒꯤ ꯌꯨꯝꯐꯝ ꯂꯩꯐꯝꯒꯨꯝꯕ ꯁꯥꯒꯦ ꯍꯥꯏꯕꯁꯦ ꯑꯗꯨꯒ ꯃꯃꯥꯅ ꯅꯣꯏ ꯃꯃꯥꯅ ꯑꯍꯟ ꯈꯣꯏꯒꯤ ꯑꯣꯏꯅ ꯁꯥꯎ ꯍꯥꯏꯕꯁꯦ ꯃꯣꯏ ꯃꯃꯥ ꯕꯕꯥꯅ ꯍꯩꯕ ꯋꯥꯗꯨꯁꯨ ꯂꯧꯗꯕ ꯌꯥꯗꯦ ꯈꯟꯊꯔꯛꯑꯣ ꯃꯃꯥ ꯃꯄꯥꯅ ꯍꯥꯏꯔꯛꯄ ꯋꯥꯗꯨꯁꯨ ꯃꯣꯏꯁꯨ ꯍꯤꯡꯈ꯭ꯔꯕꯅꯤꯅ ꯄꯨꯟꯁꯤ ꯁꯤꯁꯦ ꯈꯪꯈ꯭ꯔꯕꯅꯤꯅ ꯃꯣꯏꯅ ꯈꯪꯕ ꯑꯃ ꯂꯩꯔꯝꯅꯤ ꯑꯗꯨꯒꯤ ꯅꯪꯉꯣꯟꯗ ꯁꯨꯃꯥꯏꯅꯁꯨ ꯍꯥꯏꯔꯝꯅꯤ
ꯍꯣꯏ ꯃꯣꯏꯅ ꯈꯜꯂꯤꯁꯤꯅ ꯑꯍꯟ ꯍꯥꯏꯕꯁꯤꯗꯤ ꯃꯄꯥꯡꯒꯜ ꯌꯥꯎꯗ꯭ꯔꯕꯅꯤ ꯍꯦꯛꯇ ꯁꯤꯖꯤꯟꯅꯔꯕ ꯂꯣꯏꯔꯕ ꯄꯣꯠ ꯍꯨꯟꯇꯣꯛꯄꯒꯤ ꯇꯥꯏꯞꯇ ꯍꯨꯟꯇꯣꯛꯄꯤꯕ ꯌꯥꯝ ꯂꯩꯗꯅ
ꯎꯝ
ꯏꯃꯅ ꯍꯥꯏꯁꯤꯁꯨ
ꯆꯞ ꯃꯥꯟꯅꯩ ꯑꯩꯉꯣꯟꯗ ꯎꯝ ꯅꯪꯅꯅꯦ ꯑꯍꯟ ꯈꯏꯕ ꯄꯣꯠꯅꯦꯅ ꯑ ꯑꯍꯟꯈꯣꯏꯒꯤ ꯌꯨꯝ ꯁꯥꯒꯦ ꯍꯥꯏꯔꯗꯤ ꯇꯣꯂꯣꯞ ꯑꯩꯅ ꯂꯧꯗꯣꯏꯕꯁꯨ ꯂꯧꯗꯕꯕꯁꯤꯗꯨ ꯂꯧꯒꯗꯕꯗꯨꯁꯨ ꯍꯟꯊꯍꯟꯅꯤꯡꯌꯦ ꯇꯔꯥꯃꯉꯥ ꯈꯛꯇ ꯄꯤꯔꯣ ꯇꯔꯥꯃꯉꯥ ꯈꯛꯇ ꯄꯤꯔꯣ ꯑꯉꯥꯡꯒꯤ ꯑꯣꯏꯇꯥꯔꯗꯤ ꯀꯨꯟꯊ꯭ꯔꯥ ꯑꯍꯟꯒꯤ ꯑꯣꯏꯔꯗꯤ ꯇꯔꯥꯃꯉꯥ ꯍꯥꯏꯈꯣ ꯅꯪ ꯑꯍꯟꯁꯤꯡꯗꯨꯗ ꯖꯒꯣꯏ ꯏꯁꯩ ꯇꯥꯛꯀꯦ ꯍꯥꯏꯕ꯭ꯔꯥ ꯍꯣꯏ ꯑꯍꯟ ꯌꯨꯝ ꯁꯥꯔꯗꯤ ꯅꯪꯒꯤ ꯀꯥꯟꯅꯕ ꯂꯩꯇ꯭ꯔꯦ ꯑꯩꯒꯤ ꯏꯨꯡꯗ ꯑꯦ ꯀꯃꯥꯏꯅꯔꯣ
ꯑꯉꯥꯡꯒꯤ ꯁꯥꯔꯗꯤ ꯑꯉꯥꯡꯒꯤ ꯑꯣꯖꯥ ꯑꯣꯏꯕꯤꯌꯨ ꯍꯥꯏꯕꯅꯤ
ꯍꯪꯗ꯭ꯔꯤꯕꯒꯤꯅꯦ ꯅꯪ ꯁꯥꯗ ꯁꯥꯔꯣ ꯑꯗꯨꯒꯅꯦ ꯑꯍꯟ ꯈꯣꯏꯗꯣ ꯂꯩꯗ ꯂꯩꯍꯜꯂꯣ ꯑꯗꯨꯝ ꯂꯩꯔꯛꯈꯤꯅꯦ ꯅꯪ ꯑꯩꯕꯨ ꯀꯣꯜ ꯇꯧꯔꯒ ꯑꯣ ꯏꯃꯥꯟꯅꯕꯤ ꯑꯃꯝꯇ ꯂꯥꯛꯈꯣ ꯍꯥꯏꯔꯛꯀꯅꯤ ꯌꯦꯡꯉꯁꯦ ꯌꯥꯡꯉꯁꯦ ꯇꯔꯥꯃꯉꯥꯅꯤꯀꯣ ꯀꯥꯎꯊꯣꯛꯔꯅꯨ
ꯍꯣꯏ ꯑꯩꯁꯨ ꯁꯤ ꯃꯇꯥꯡꯁꯦ ꯋꯥꯈꯜꯁꯦ ꯌꯥꯝ ꯈꯔ ꯃꯨꯟꯅ ꯈꯟꯊꯕ ꯗꯔꯀꯥꯔ ꯇꯥꯔꯅꯦꯀꯣ ꯍꯥꯏꯗꯤ ꯑꯔꯥꯏꯕ ꯊꯕꯛ ꯅꯠꯇꯕꯅꯤꯅ
ꯑꯣ ꯂꯥꯏꯔꯤꯛ ꯀ꯭ ꯄꯥꯔꯒꯦ
ꯑ ꯂꯥꯏꯔꯤꯛꯀꯤ ꯋꯥꯁꯤꯗꯤ ꯈꯪꯗ꯭ꯔꯦꯅꯦ
ꯂꯩꯥꯏꯛꯁꯨ ꯄꯥꯔꯗ ꯑ ꯆꯥꯅꯤꯡꯉꯦ ꯍꯧꯖꯤꯛꯁꯦ
ꯑꯦ ꯑꯗꯨ ꯍꯥꯏꯔꯒ ꯑꯔꯥꯞꯄ ꯆꯤꯡꯒꯤ ꯂꯝꯗꯒꯤ ꯄꯨꯔꯛꯄ ꯃꯣꯔꯣꯛ ꯑꯁ
ꯁꯥꯕ ꯑꯃ ꯂꯩꯌꯦ ꯑꯃ ꯑꯁꯥꯡꯕꯗꯨ ꯈꯪꯕ꯭ꯔ ꯎ ꯍꯣꯏ ꯍꯣꯏ ꯈꯪꯉꯦ ꯍꯪꯒꯥꯝ ꯃꯄꯥꯟ ꯃꯆꯨ ꯑꯣꯢꯕꯗꯣ ꯎꯝ ꯎꯝ ꯎꯝ ꯎꯝ
ꯑꯗꯨꯗꯣ ꯏꯃꯥꯅ ꯈꯔ ꯇꯥꯎꯊꯣꯛꯑ ꯊꯝꯃꯅꯤ ꯊꯥꯎꯗ ꯄꯨꯂꯞ ꯊꯥꯎꯁꯦ ꯎꯝ ꯈꯥꯡ ꯊꯟꯒꯩ ꯍꯩꯔꯦ ꯑꯗꯨꯏꯗꯨꯒꯅꯦ ꯃꯣꯔꯣꯛꯁꯦ ꯄꯣꯔꯣꯛ ꯄꯣꯔꯣꯛ ꯄꯣꯛꯀꯩ ꯇꯥꯎꯕ
ꯑꯣ ꯆꯥꯅꯤꯡꯉꯦ ꯑꯩꯁꯨ ꯑꯗꯨꯒꯅꯦ
ꯑꯩꯒꯤ ꯏꯃꯥꯒꯤ ꯈꯨꯊꯣꯡꯅꯦꯕ ꯁꯤꯁꯦ ꯃꯣꯔꯣꯛꯁꯤꯗ ꯁꯪꯒꯣꯝꯗꯣ ꯁꯪꯒꯣꯝ ꯑꯐꯝ
ꯑꯐꯝꯕꯗꯣ ꯎꯝ ꯎꯝ
ꯁꯪꯒꯣꯝ ꯑꯐꯝꯕꯒꯤ ꯃꯄꯥꯟ ꯈꯔ ꯀꯥꯕ ꯑꯃ ꯂꯩꯗꯅ ꯍꯪꯒꯥꯝꯄꯥꯟ ꯃꯆꯨ ꯑꯋꯥꯥꯎꯕꯗ
ꯑꯗꯨꯗꯣ ꯂꯣꯏ ꯂꯧꯈꯠꯂꯦ ꯑꯗꯨꯒ
ꯑꯗꯨꯒ ꯃꯣꯔꯣꯛꯁꯤꯡꯗꯣ ꯂꯣꯏꯅꯃꯛ ꯃꯌꯥꯏꯗ ꯀꯛꯊꯠꯂꯦ